ꯍꯜꯂꯣ꯫
ꯍꯜꯂꯣ ꯍꯜꯂꯣ꯫
ꯇꯥꯗꯕ꯭ꯔꯣ ꯇꯥꯕ꯭ꯔꯣ ꯇꯥꯕ꯭ꯔꯣ꯫
ꯇꯥꯏ ꯃꯤꯗ ꯍꯦꯂꯣ ꯍꯥꯏꯔ ꯍꯂꯥꯎ꯫
ꯍꯜꯂꯥꯎꯅꯦ ꯍꯜꯂꯥꯎꯅꯦ ꯀꯩꯅꯣ ꯍꯦꯜꯂꯑꯣ ꯑꯩ ꯍꯦꯜꯂꯑꯣ ꯈꯪꯗꯦ ꯍꯜꯂꯥꯎꯅꯦ꯫
ꯍꯜꯂꯣ ꯍꯜꯂꯣ꯫
ꯇꯥꯗ ꯕ꯭ꯔꯣꯅꯦ꯫
ꯇꯥꯏꯕ꯫
ꯑꯁ꯫
ꯇꯥꯏ ꯍꯥꯏꯔꯒ ꯑꯉꯥꯡ ꯄꫭꯔꯤꯑꯦ꯫
ꯑꯁ ꯑꯉꯥꯡ ꯀꯞꯄ ꯍꯧꯒꯅꯤꯀꯣ ꯇꯨꯝꯈ꯭ꯔꯕꯣ꯫
ꯇꯨꯝꯈ꯭ꯔꯦ ꯃꯁꯥ ꯉꯝꯗꯕ꯫
ꯑꯣ ꯇꯨꯝꯈ꯭ꯔꯥꯗꯤ ꯐꯔ ꯀꯥꯏꯗꯎꯕꯅꯣ꯫ ꯑꯦ ꯐꯔꯦ ꯐꯔꯦ ꯐꯔꯦ ꯑꯗꯨ ꯍꯥꯏꯔꯅꯨ ꯀ ꯆꯥꯛ ꯆꯥꯔꯕꯣ꯫
ꯆꯥꯔꯦ꯫ ꯅꯨꯡꯊꯤꯟꯒꯤ ꯆꯥꯗ꯭ꯔꯤ ꯀꯔꯤ
ꯂꯧ ꯆꯠꯂꯦ ꯍꯥꯏꯕꯒꯨꯝ ꯇꯧꯋꯦꯅꯦ꯫
ꯑꯩꯗꯤ ꯆꯠꯇ꯭ꯔꯦ ꯏꯁꯥ ꯉꯝꯗꯕꯒꯤ꯫
ꯑꯣ ꯑꯁ ꯅꯪꯁꯨ ꯃꯩ ꯁꯨꯝ ꯂꯥꯛ ꯂꯥꯛꯇꯦꯗ꯫ ꯋꯥ ꯉꯥꯡꯕ ꯅꯨꯡꯉꯥꯏꯇꯦꯗ ꯅꯪꯉꯣꯟꯗ꯫ ꯍꯌꯦꯡ ꯆꯠꯀꯗ꯭ꯔꯣ ꯑꯗꯨꯗꯤ꯫
ꯍꯌꯦꯡ ꯈꯪꯗꯦ ꯆꯠꯀꯗꯕ ꯃꯥꯜꯂꯦ꯫
ꯆꯠꯂꯣꯅꯦ ꯃꯤ ꯎꯝ ꯌꯥꯝ ꯈꯔ ꯀꯧꯔꯒ꯫ ꯁꯤꯡꯖꯨ ꯆꯥꯕ ꯆꯠꯂꯣ꯫
ꯁꯤꯡꯖꯨ ꯆꯥꯕ ꯌꯥꯗ꯭ꯔꯦ꯫
ꯑꯩ ꯍꯥ ꯀꯩꯒꯤ ꯆꯥꯕ ꯌꯥꯗ꯭ꯔꯤꯅꯣ ꯃꯣꯏ ꯅꯥꯔꯕꯣ꯫
ꯅꯥꯔꯦ ꯁꯤꯡꯖꯨ ꯆꯥꯕꯒꯤ꯫
ꯑꯣꯝ ꯅꯍꯥꯟ ꯀꯩꯅꯣ ꯑ ꯑꯁ ꯀꯩꯅꯣ ꯅꯣꯏ ꯀꯩꯅꯣ ꯌꯣꯟꯕꯗꯣ꯫ ꯌꯣꯟꯕ ꯅꯨꯡꯉꯥꯏꯕ꯭ꯔꯣ꯫
ꯅꯨꯡꯉꯥꯏꯔꯦ-ꯅꯨꯡꯉꯥꯏꯔꯦ ꯅꯨꯡꯉꯥꯏꯕꯅ꯫ ꯁꯤꯠꯄ ꯁꯤꯠꯇꯕ ꯈꯪꯗ꯭ꯔꯦ꯫
ꯀꯩ ꯍꯥꯏꯕꯅꯣ ꯑꯣ꯫ ꯄꯪꯌꯣꯟꯗ ꯌꯣꯜꯂꯣꯁꯨ ꯄꯪꯐꯪꯗ ꯫
ꯑꯝ꯫
ꯅꯣꯡ ꯇꯥꯕ꯭ꯔꯣ ꯉꯁꯤꯗꯤ꯫
ꯉꯁꯤ ꯉꯁꯥꯏꯗꯤ ꯈꯤꯇꯪ ꯇꯥꯏ ꯍꯧꯖꯤꯛꯇꯤ ꯅꯨꯡꯁꯥꯅ ꯁꯥꯔꯦ꯫ ꯑꯦ꯫
ꯑꯁꯤꯗꯁꯨ ꯈꯤꯇꯪ ꯇꯥꯔꯒ ꯑꯃꯨꯛ ꯇꯣꯛꯈ꯭ꯔꯦ꯫ ꯅꯣꯡ ꯆꯨꯕ ꯆꯨꯔꯗꯤ ꯐꯥꯗꯣꯏꯅꯦꯅ ꯂꯩꯔꯤꯅꯦ ꯏꯈꯣꯏ ꯑꯈꯣꯏ ꯁꯤꯡ ꯑꯃ ꯐꯥꯎ ꯂꯩꯇ꯭ꯔꯦꯕ ꯃꯆꯦꯠ ꯑꯃ
ꯑ ꯈꯣꯡ ꯍꯥꯝ ꯇꯅꯤꯡꯉꯥꯏ ꯐꯥꯎ ꯂꯩꯇ꯭ꯔꯦ ꯊꯥꯔꯛꯑꯣ ꯒꯥꯔꯤꯗ ꯊꯥꯔꯛꯑꯣ ꯒꯥꯔꯤ ꯑꯃ ꯊꯥꯔꯛꯑꯣ
ꯒꯥꯔꯤ ꯏꯁꯤꯡ ꯊꯥꯅꯤꯡꯉꯥꯏꯗ ꯏꯁꯤꯡ ꯊꯥꯔꯛ ꯒꯦꯒꯘꯔꯤ ꯅꯪ ꯊꯥꯔꯛꯑꯣ
ꯑꯁ ꯒꯥꯔꯤ ꯏꯗꯤ ꯅꯅꯦ ꯃꯒꯂꯥꯏꯗ꯭ꯔꯤꯁꯦ
ꯋꯥꯏꯔꯣ ꯔꯦꯟ ꯇꯧꯔꯣ ꯑꯁ ꯁꯥꯕꯗꯀꯣ ꯑꯩꯒꯤ ꯍꯨꯃꯥꯡꯅ ꯐꯣꯟꯗ ꯂꯣꯏꯔꯦ ꯅꯞꯄꯅ
ꯎꯝ ꯇꯂꯦꯗ ꯐꯣꯟꯣꯟꯁꯨ ꯁꯥꯔꯒ ꯆꯣꯠꯄ ꯆꯣꯠꯂꯝꯒꯅꯤ ꯃꯨꯠꯊꯠꯂꯣ ꯐꯣꯟꯗꯣ ꯐꯣꯟꯗꯣ ꯃꯨꯠꯊꯠꯂꯣ ꯃꯨꯠꯊꯠꯄ ꯌꯥꯕ ꯅꯦ
ꯀꯥꯎꯋꯦꯍꯦ ꯅꯤꯡꯁꯤꯡ ꯅꯤꯡꯁꯤꯡꯂꯛꯇꯦꯍꯦ ꯉꯁꯥꯏ ꯃꯤ ꯑꯅꯤꯕꯨꯁꯨ ꯑꯗꯨꯃꯥꯏꯅ ꯍꯥꯏꯔꯦ ꯃꯣꯏꯅꯤꯗꯤ ꯑꯗꯨꯃꯥꯏꯅꯁꯨ ꯍꯥꯏꯕꯤꯗꯦ ꯃꯨꯠꯊꯠꯂꯣꯅ
ꯃꯣꯏ ꯄꯪꯕꯒꯤ ꯑꯣꯏꯔꯝꯒꯅꯤ ꯄꯪꯕꯒꯤꯅꯦ ꯄꯪꯕꯒꯤꯅꯦ ꯑꯩꯈꯣꯏꯗꯤ ꯁꯤꯡꯕꯅꯤꯅꯀꯣ ꯑꯗꯨꯝ ꯍꯦꯛ ꯍꯥꯏꯕꯒ ꯍꯦꯛ ꯃꯩ ꯂꯥꯛ ꯑꯦꯕ
ꯠ ꯂꯑꯕ
ꯑꯗꯨꯒꯤ ꯑꯗꯨꯝ ꯈꯪꯉꯦ ꯑꯩꯈꯣꯏꯗꯤ ꯍꯌꯦꯡ ꯑꯦꯛꯖꯥꯝ ꯂꯩ ꯉꯁꯤ ꯏꯁꯤꯡ ꯇꯥꯗ꯭ꯔꯗꯤ ꯌꯥꯗ꯭ꯔꯦ ꯀꯩ ꯍꯥꯏꯕꯅꯣ
ꯍꯩꯌꯦ ꯑ ꯑꯉꯥꯡ ꯍꯣꯕꯁꯨ ꯋꯥꯏ ꯍꯥꯏꯕꯁꯦ
ꯋꯥ ꯋꯥꯕꯅꯦ ꯋꯥꯕꯅꯦ ꯑꯦꯛꯖꯥꯝ ꯍꯧꯔꯅꯤ ꯑꯗꯨꯁꯨ ꯄꯨꯡ ꯑꯃꯗꯒꯤ ꯄꯨꯡ ꯃꯔꯤ ꯐꯥꯎ
ꯎꯝ ꯗꯦ ꯀꯌꯥ ꯐꯥꯎꯅꯣ
ꯑ ꯗꯦꯠꯁꯦ ꯇꯔꯥ ꯇꯔꯥ ꯑꯃ ꯍꯥꯏꯗꯣꯏꯔꯣ ꯇ꯭ꯔꯥꯒ ꯑꯃ ꯑꯗꯨ
ꯑꯗ ꯑꯗꯨꯗ ꯐꯥꯎ ꯇ ꯍꯥꯏꯒꯅꯤꯦ ꯑꯁꯒꯔꯤ ꯆꯠꯄꯁꯦ ꯅꯨꯡꯉꯥꯏꯔꯗꯤ ꯂꯥꯛꯀꯅꯤ ꯑꯗꯣ ꯑꯁ ꯃꯤ ꯃꯤꯒꯤ ꯌꯨꯝꯗ ꯂꯦꯞꯄꯗꯣ ꯃꯣꯏ ꯆꯠꯄꯗꯣ ꯃꯣꯏ ꯆꯠꯄꯁꯤꯡꯗꯣ ꯃꯤꯒꯤ ꯌꯨꯝꯗ ꯑꯃꯨꯛꯂꯛꯑꯦ ꯍꯥꯏꯌꯦꯕ ꯑꯗꯨꯒꯤ ꯑꯗꯨꯗꯤ ꯇꯟꯕ ꯑꯩꯗꯣ
ꯀꯅꯥ ꯍꯥꯏꯕ
ꯑꯁ ꯅꯍꯥꯟ ꯂꯥꯛꯄꯁꯤꯡ ꯂꯣꯏꯅ ꯑꯗꯨꯝ ꯍꯥꯏꯌꯦ
ꯑꯁ ꯃꯣꯏꯗꯤ ꯑꯁꯤ ꯈꯨꯟꯗꯒꯤ ꯆꯠꯄꯒꯤ ꯂꯦꯛꯄꯅꯤꯗꯅ ꯂꯦꯛꯄꯅꯤꯗꯅ ꯅꯪꯗꯤ ꯗꯥꯏꯔꯦꯛ ꯂꯦꯛ ꯂꯥꯛꯀꯗꯕꯅꯤꯅ ꯂꯦꯛꯇ꯭ꯔꯁꯨ ꯌꯥꯏꯗꯅ
ꯂꯦꯞꯄꯗꯣ ꯑꯗꯣ ꯃꯣꯏꯗꯣ ꯉꯟꯅ ꯀꯩꯅꯣ ꯑꯃꯨꯛ ꯂꯥꯛꯄꯗꯣ ꯘꯔꯤꯁꯦ ꯑꯃꯨꯛ ꯄꯨꯅꯕ ꯃꯣꯏꯕꯨ ꯑꯃꯨꯛ ꯄꯨꯅꯕ ꯂꯥꯛꯄ ꯒꯥꯔꯤꯁꯤꯡꯗꯣ ꯑꯗꯣ ꯉꯟꯅ ꯂꯥꯛꯄꯒꯤ ꯀꯩꯅꯣ ꯎꯝ ꯑꯩꯈꯣꯏꯗꯤ ꯒꯥꯔꯤ ꯃꯆꯥꯁꯨ ꯂꯩꯇꯦꯗꯅ ꯊꯤꯟꯕꯤꯅꯕ ꯌꯥꯝ ꯉꯟꯅꯗꯦ ꯇꯣ ꯀꯩ ꯆꯦꯜꯂꯣꯏ ꯑꯗꯨ ꯉꯟꯅ ꯆꯠꯄ ꯑꯣꯏꯕꯒꯤ ꯀꯒꯣꯜ ꯂꯦꯛꯄ ꯆꯠꯇ꯭ꯔꯗꯤ ꯌꯥꯔꯦ ꯍꯥꯏꯕ ꯑꯗꯨꯒꯤ ꯑꯁ
ꯄꯨꯡ ꯀꯌꯥꯗꯒꯗꯤ ꯂꯥꯛꯑꯦ ꯍꯥꯏꯕ꯭ꯔꯥ ꯃꯣꯏꯗꯣ
ꯃꯣꯏ ꯄꯨꯡ ꯑ ꯃꯉꯥ ꯇꯔꯨꯛ ꯇꯔꯦꯠ ꯇꯔꯥ ꯆꯠꯄ ꯍꯧꯔꯦ ꯍꯥꯏꯌꯦꯦ ꯑꯗꯣ ꯑꯥ ꯃꯈꯥꯗꯔ ꯑꯣꯏꯕ ꯃꯥꯜꯂꯦ ꯃꯣꯏ ꯆꯠꯄ ꯆꯠꯄ ꯂꯦꯞꯄꯗꯣ
ꯅꯣꯏ ꯍꯤꯔꯣꯕꯨ ꯍꯥꯏꯔꯣꯅꯦ ꯊꯤꯟꯕꯤꯔꯣꯅ
ꯒꯥꯔꯤ ꯂꯩꯗꯕꯗꯣ ꯊꯕꯛ ꯆꯠꯀꯅꯤ ꯊꯕꯛ ꯆꯠꯀꯅꯤ ꯌꯥꯔꯣꯏ ꯊꯕꯛ ꯆꯠꯄꯅꯤꯅ
ꯃꯥ ꯊꯕꯛ ꯑꯃꯨꯛ ꯁꯨꯔꯦ
ꯒ ꯊꯝꯁꯨ ꯑꯣꯏꯒꯂꯏ ꯍꯦ ꯃꯥꯅ ꯍꯥꯥꯟꯅ
ꯅꯍꯥꯟꯈꯩꯒꯤ ꯊꯕꯛ ꯃꯐꯝꯗꯨ ꯅꯠꯇꯕ
ꯑ ꯍꯧꯖꯤꯛꯅ ꯐꯥꯔꯃꯥꯁꯤꯗ
ꯎ ꯅꯍꯥꯟꯈꯩꯁꯨ ꯐꯥꯔꯃꯥꯁꯤ ꯅꯠꯇ꯭ꯔꯣ ꯑꯣ ꯑꯣ ꯐꯥꯔꯃꯥꯁꯤ ꯅꯠꯇꯦ ꯑ ꯑꯣ
ꯎ ꯀ꯭ꯂꯤꯅꯤꯛꯇ ꯇꯧꯕ ꯍꯟꯗꯛꯅ ꯐꯥꯔꯃꯥꯁꯤꯗ ꯑꯣ ꯃꯣꯏ ꯐꯥꯔꯃꯥꯁꯤꯗꯒꯤ ꯄꯩꯁꯥ ꯍꯦꯟꯅ ꯐꯪꯉꯦ ꯃꯣꯏ ꯁꯦꯂꯔꯤꯗꯣ ꯌꯥꯝꯃꯦꯕ ꯇꯣꯂꯣꯞꯇꯣ ꯍꯦꯟꯅ ꯍꯦꯜꯂꯦꯕ
ꯄꯥꯁꯨ ꯋꯥꯔꯝꯃꯣꯏ
ꯑꯥ
ꯋꯥꯁꯨ ꯋꯥꯔꯝꯃꯣꯏꯕ ꯌꯥꯝ ꯋꯥꯔꯝꯃꯣꯏ
ꯐꯝꯕ ꯃꯐꯝ ꯑꯁ ꯂꯦꯞꯄ ꯌꯥꯝꯃꯟꯕꯒꯤ ꯈꯣꯡꯗꯤ ꯑꯗꯨꯝꯅꯨꯡ ꯃꯥꯥꯏꯄ ꯃꯥꯂ
ꯂꯦꯞꯃꯟꯕꯅꯦ ꯃꯣꯏꯗꯤꯀꯣ ꯃꯤ ꯂꯥꯛꯑꯕꯅꯤꯅ
ꯑꯅꯦꯗ ꯁ ꯑ ꯃꯤ ꯑꯗꯨꯝ ꯂꯥꯛꯄꯒꯦꯀꯣ
ꯑꯩꯈꯣꯏꯔꯣꯝꯗꯗꯤ ꯃꯤ ꯂꯩꯗꯕꯅꯤꯅ
ꯑ ꯅꯨꯡꯉꯥꯏꯕꯅꯦꯕ
ꯐꯝꯕ ꯃꯇꯝ ꯂꯩꯌꯦꯕ ꯑꯗꯣ ꯑꯗꯨꯗꯗꯤ ꯇꯝꯄꯥꯛꯗꯗꯤ ꯑꯁ ꯃꯤ ꯌꯥꯝꯕꯅꯤꯅ
ꯅꯦꯄꯒꯤ ꯅꯦꯄꯒꯤꯗ꯭ꯔꯦ ꯑꯁ ꯀꯄ ꯍ ꯂꯔꯗꯅ ꯀꯩꯗꯧꯔꯦ ꯍꯥꯏꯕꯅꯣ ꯍꯥꯏꯔ ꯄꯣꯛꯕꯅꯤꯅ
ꯀꯄꯨ ꯌꯥꯝ ꯐꯕꯅꯦ ꯁꯤ ꯑꯉꯥꯡꯗꯤ ꯍꯧꯒꯠꯂꯨꯁꯨ ꯀꯥꯞꯄ ꯃꯈꯣꯜ ꯈꯔꯛꯇ ꯇꯥꯒꯅꯤ ꯎꯝ ꯃꯅꯥꯗꯦ ꯃꯅꯥꯗꯦ
ꯑ
ꯑꯩꯈꯔꯤ
ꯅꯅꯣꯅꯣꯅꯣꯅ
ꯌꯥꯁꯤ ꯌꯥꯁꯤ ꯌꯥ
ꯑꯗꯨꯃꯥꯏꯅ ꯇꯒꯅꯨ ꯑꯁ ꯑꯁ ꯑꯁ ꯑꯁ ꯌꯥꯗꯦ
ꯑꯩꯈꯣꯏꯒꯤ ꯀꯩꯅꯣꯗꯣ
ꯀꯩ ꯑꯣ ꯀꯩꯅꯣꯗꯣ ꯍꯥꯏꯔꯣ ꯍꯥꯏꯔꯗꯤ ꯉꯪꯒꯅꯤ
ꯑꯩꯈꯣꯏꯒꯤ ꯀꯩꯅꯣꯗꯣ ꯃꯊꯛꯀꯤ ꯍꯨꯏꯅ ꯑꯁ ꯑꯅꯤ ꯑꯍꯨꯝ ꯆꯥꯈ꯭ꯔꯦꯅꯦ
ꯑ ꯑꫭ
ꯑꯍ ꯑꯍ ꯑꯍ
ꯃꯤ ꯑꯍꯨꯝ
ꯑ
ꯍꯨꯏꯅ ꯆꯥꯛ ꯈ꯭ꯔꯦ ꯍꯥꯏꯕꯗꯨꯗ ꯑꯃꯨꯛ ꯉꯅꯨ
ꯑꯥꯎ ꯉꯅꯨ ꯑꯁ ꯍꯦꯛꯇ ꯀꯥꯎꯋꯤ ꯍꯦ ꯉꯅꯨꯁꯦ
ꯑꯣ ꯑꯣ ꯃꯆꯥꫪ
ꯃꯆꯥꯅꯦ ꯍꯞꯇꯥ ꯑꯃ ꯑꯅꯤꯒꯨꯝꯕ
ꯑꯣ ꯑꯗꯨꯗꯤ ꯍꯥꯏꯈ꯭ꯔꯣ ꯗꯅ ꯅꯣꯏ ꯍꯨꯏꯁꯦ ꯀꯩꯅꯣ ꯆꯥꯊꯣꯛꯅꯤꯡꯗ꯭ꯔꯗꯤ ꯀꯩꯅꫭ ꯀꯩꯅꯣ ꯇꯧꯔꯣ ꯍꯥꯏꯌꯣ ꯄꯨꯜꯂꯒ ꯊꯝꯃꯣ ꯍꯥꯏꯌꯣ
ꯍꯥꯏꯔꯒ ꯄꯨꯜꯂꯦ ꯄꯨꯜꯂꯦ ꯍꯥꯏꯔꯒ ꯀꯣ ꯄꯨꯜꯍꯧꯗꯕ ꯏꯃꯥꯅ ꯑꯁꯤ ꯄꯨꯜ ꯄꯨꯟꯗ꯭ꯔꯤꯁꯤꯗꯤ ꯍꯥꯏꯕ ꯑꯗꫭ ꯈꯪꯗ‌ꯦ ꯉꯁꯥꯏ ꯑꯃꯁꯨ ꯂꯥꯛꯑꯝꯃꯦ ꯀꯅꯥꯒꯤꯅꯣ ꯀꯅꯥꯒꯤ ꯍꯏꯅꫭ
ꯄꯨꯜꯂꯣ ꯍꯥꯏꯌꯣ ꯃꯣꯏꯗꯣ ꯀꯩꯅꯣ ꯍꯨꯏꯒꯤ ꯑ ꯍꯨꯏ ꯈꯣꯡꯕꯗꯣ ꯑꯗꫭ ꯇꯥꯅꯤꯡꯗ꯭ꯔꯗꯤ ꯎꯝ ꯊꯧꯔꯤꯗꯣ ꯈꯔ ꯁꯥꯡꯅꯀꯣ
ꯑ
ꯄꯨꯟꯒꯗꯕ ꯑꯗꯨ ꯑꯣꯏꯔꯗꯤ ꯃꯣꯏꯁꯨ ꯆꯠ ꯑ ꯆꯠꯊꯣꯛ ꯆꯠꯁꯤꯟ ꯑꯗꯨꯝ ꯂꯥꯡꯕꯗꯤ ꯌꯥꯔꯦꯗꯅ ꯄꯨꯜꯂ ꯑꯨꯁꯨ
ꯎꯝ ꯎꯝ ꯑꯣ ꯍꯧꯒꯠꯂꯒ ꯌꯦꯡꯕꯅ ꯌꯦꯡꯕꯅ ꯂꯣꯏꯔꯦ
ꯋꯥ ꯉꯥꯡꯕꯗ ꯀꯔꯤ ꯉꯥꯡꯉꯤꯅꯣ ꯑꯁꯤ ꯅꯨꯄꯤ ꯃꯆꯥꯁꯦ ꯍꯥꯏꯔꯝꯒꯅꯤ ꯑ‌ꯦ ꯅꯨꯄꯤ ꯃꯆꯥ ꯅꯠꯇꯦ ꯑ ꯂꯩꯁꯥꯕꯤ ꯑꯔꯤ ꯑꫪꯤꯕꯤꯖ‌ꯦ ꯂꯩꯁꯥꯕꯤ ꯑꯔꯤꯔꯤꯕꯤꯁꯦ ꯀꯩ ꯉꯥꯡꯉꯤꯅꯣ ꯍꯥꯡ ꯈꯪꯉꯦ ꯍꯦ ꯍꯔꯥꯎꯒꯅ
ꯃꯥꯗꯣ ꯉꯁꯥꯏ ꯑꯝ ꯆꯥꯛ ꯍꯦꯛ ꯇꯣꯛꯑꯒ ꯇꯨꯝꯕꯅꯤꯅ ꯃꯥꯒꯤ ꯃꯥꯏꯗꯣ ꯆꯥꯛ ꯀꯩꯗꫭ ꯈꯨꯠ ꯃꯥꯏꯗ ꯊꯣꯛꯂꯛꯄꯗꯣ ꯂꯣꯏꯅꯃꯛ ꯀꯥꯔꯦ
ꯑꯁ ꯑꯗꯨ ꯅꫭꯂꯛꯑꯗꯤ ꯑꯃꯨꯛ ꯑꯃꯨꯛ ꯍꯦꯟꯅ ꯀꯥꯔꯛꯀꯅꯤ
ꯅꯥꯎ ꯅꯨ ꯄꯤꯗꯤ
ꯑꯁ ꯃꫭꯏ ꯑꯝ ꯏꯁꯤꯡ ꯂꯩꯇꯕꯒꯤ ꯅꯦꯅꯦ ꯍꯣꯏꯗ ꯃꯥꯗꯔꯒ ꯃꯗꫪ ꯍꯣꯏꯗ ꯂꯩ ꯆꯠꯄ ꯂꯩꯕ ꯆꯠꯈ꯭ꯔꯦ
ꯀꯩꯗꯧꯉ‌ꯩ
ꯉꯔꯥꯅ ꯉꫪꯥꯡ ꯁ꯭ꯀꯨꯜ ꯉꯥꯔꯡ ꯁ꯭ꯀꯨꯜ ꯆꯠꯑ‌ꯦ ꯆꯠꯂꯒ ꯑꯗꯨꯝ ꯆꯠꯈ꯭ꯔꯦ
ꯑꯍꯥ
ꯑꯃꯨꯛ ꯍꯜꯂꯛꯇ꯭ꯔꯦ ꯑꯩꯁꯨ ꯏꯔꯨꯕ ꯆꯠꯂꯒ ꯑꯔꯨ ꯏꯔꯨꯕ ꯆꯠꯂꯒ ꯑꯃꯨꯛ ꯂꯥꯛꯄ ꯂꯥꯛꯄꯅꯦ ꯉꯔꯥꯡꯗꯣ
ꯎꯝ ꯎꯝ ꯍꯥꯁ ꯁꯥꯏꯌ‌ꯦ ꯁꯥꯏꯌ‌ꯦ
ꯏꯪꯕ ꯃꯐꯝꯗ ꯂꯩꯌꯣ ꯅ‌ꯦꯠ ꯅꯨꯡꯉꯥꯏꯇꯕ꯭ꯔꯣ ꯉꯁꯤꯁꯦ
ꯉꯁꯤ ꯑꯌꯨꯛ ꯍꯣꯏ ꯍꯧꯏ ꯅꯨꯡꯉꯥꯏꯇ꯭ꯔꯦꯗ ꯉꯔꯥꯡ ꯅꯨꯡꯗꯥꯡꯗꯤ ꯅꯨꯡꯉꯥꯏꯇ꯭ꯔꯦ ꯍꯥꯏ ꯑꯩꯗꯤ ꯈꯪꯗꯅꯕ ꯉꯔꯥꯡꯅꯦ ꯑꯩꯒꯤ ꯗꯇꯥ ꯂꯣꯏꯈ꯭ꯔꯕꯀꯣ ꯑꯗꯨꯗꯤ ꯑꯌꯨꯛꯇ ꯈꯛ ꯄ ꯈꯪꯕ
ꯑꯩꯒꯤꯁꯨ ꯑꯣ ꯑꯩꯁꯨ ꯍꯟꯗꯛꯁꯦ ꯐꯖ ꯀꯩꯅꯣ ꯉꯟꯅ ꯇꯨꯝꯗꯕꯒꯤꯀꯣ ꯄꯨꯡ ꯑꯍꯨꯝ ꯃꯔꯤ ꯃꯉꯥ ꯐꯥꯎ ꯑꯗꯨꯝ ꯇꯨꯝꯗꯕꯤꯗ ꯂꯩꯌꯦꯕ ꯑꯩꯁꯦ ꯐꯣꯟ ꯌꯦꯡꯉꯒ ꯑꯗꯨꯒꯤ ꯑꯗꯨꯒꯤ ꯑꯗꯨꯝ ꯑꯩꯒꯤꯗꯣ ꯗꯇꯥꯗꯣ ꯂꯣꯏ ꯑꯃꯨꯛ ꯂꯣꯏꯈ꯭ꯔꯦꯕ ꯑꯗꯨꯒꯤ ꯑꯁ ꯀꯣꯜ ꯇꯧꯕꯁꯦ ꯅꯦꯠ ꯅꯨꯡꯉꯥꯏꯇꯕ
ꯎꯝ ꯑꯦ ꯃꯥꯂꯦ ꯐꯥꯏꯚ ꯖꯤ ꯐꯪꯕ ꯅꯠꯇ꯭ꯔꯣ
ꯑꯗꯣ ꯐꯪꯕꯗꯣ ꯀꯣꯜ ꯇꯧꯔꯗꯤꯀꯣ ꯐꯥꯏꯚ ꯖꯤ ꯐꯪꯗꯕ ꯀꯣ ꯇꯧꯗ꯭ꯔꯗꯤꯀꯣ ꯑꯃꯨꯛ ꯀꯩꯅꯣ ꯚꯗꯤꯑꯣ ꯀꯩ ꯀꯩꯀꯥꯗꯣ ꯃꯣꯏ ꯌꯦꯡꯕ ꯌꯥꯕ ꯀꯣꯜ ꯇꯧꯔꯗꯤ ꯌꯥꯗꯦ ꯁꯨꯡꯌꯥ ꯌꯥꯗꯦ
ꯕꯦꯔꯒꯤ
ꯀꯩꯗꯧꯕ ꯏꯅ ꯈꯪꯗꯦ ꯑꯁꯤꯗ ꯑꯁꯤꯗꯁꯨꯅꯦꯦ ꯅꯨꯡꯉꯥꯏꯇꯦꯕ ꯑꯗꯨꯒꯤ ꯑꯁ ꯃꯤ ꯐꯥꯏꯚ ꯖꯤꯁꯦ ꯃꯤꯅ ꯐꯥꯏꯚ ꯖꯤ ꯐꯣꯟ ꯄꯥꯏꯃꯟꯕꯒꯤ ꯄꯥꯏꯕ ꯃꯤ ꯌꯥꯝ ꯃꯟꯃꯒ ꯑ ꯅꯪꯒꯤ ꯅꯪ ꯑꯦꯁꯀꯤ꯭ꯌꯨꯁ ꯃꯤ ꯍꯥꯏꯕ ꯃꯥꯂꯦ
ꯅꯪꯒꯤꯗꯤ ꯄꯥꯏꯔꯅꯨ ꯍꯥꯏꯕꯒꯤ ꯑꯣꯏꯔꯝꯒꯅꯤ